ꯍꯜꯂꯣ
ꯇꯥꯕ꯭ꯔꯣ
ꯇꯥꯢꯌꯦ
ꯀꯩꯗꯧꯔꯝꯃꯤꯅꯣ
ꯀꯩꯁꯨ ꯇꯧꯗꯦ ꯆꯥꯛ ꯆꯥꯕ ꯂꯣꯏꯔꯒ ꯂꯩꯌꯦ
ꯑꯥ ꯔꯥꯏꯁ
ꯋꯥ ꯈꯨ ꯉꯥꯡꯗꯨꯗꯤ ꯀꯩꯅꯣꯝ ꯏꯇꯧ ꯇꯧꯔꯦꯍꯦ
ꯀꯩꯗꯧꯔꯦ
ꯀꯩ ꯃꯊꯦꯜꯕꯨ ꯆꯥꯔꯒꯦ
ꯉꯁꯤꯁꯦ ꯁꯧꯒꯔꯤꯒ
ꯑꯥ ꯑꯥ ꯁꯧꯒꯔꯤꯒꯤ ꯋꯥꯔꯤꯗꯤ ꯂꯦꯞꯇ꯭ꯔꯤꯌꯦ ꯅꯣꯏꯁꯤꯡꯁꯦ
ꯍꯣꯏꯅꯦ ꯃꯇꯝ ꯃꯇꯝ ꯑꯣꯏꯕꯒꯤꯅꯦ
ꯑꯣ ꯑꫭ ꯃꯥꯅꯦ ꯃꯥꯅꯦ
ꯅꯪꯗꯤ
ꯑꯁ ꯑꯩ ꯉꯁꯤ ꯑꯩ ꯌꯨꯝꯗ ꯆꯥꯛ ꯆꯥꯗꯦꯗ
ꯑꯗꯨ ꯑꯣꯏꯔꯁꯨ ꯅꯌꯨꯝꯗ ꯆꯥꯛ ꯆꯥꯗ꯭ꯔꯁꯨ
ꯍꯣꯏ ꯁꯟꯁꯥꯗꯤ ꯆꯥꯏ
ꯁꯟꯁꯥ
ꯎꯝ ꯏꯅꯦ ꯈꯣꯏꯗ ꯆꯠꯂꯨꯔꯒ ꯏꯟꯁꯥꯡ ꯊꯤꯔꯨꯕ
ꯎꯝ ꯍꯥꯎꯅꯤ ꯑꯗꯨꯗꯤ
ꯎꯝ ꯉꯁꯤꯗꯤ ꯀꯩꯀꯩ ꯇꯧꯔꯒꯦ ꯉꯁꯥꯏ ꯑꯌꯨꯛꯇꯒꯤ
ꯉꯁꯥꯏ ꯑꯌꯨꯛ ꯑꯌꯨꯛꯗꯒꯤ ꯍꯧꯒꯠꯂꯦ ꯍꯧꯒꯟꯂꯦ ꯕ꯭ꯔꯥꯁ ꯇꯧꯔꯦ ꯐꯤ ꯁꯨꯌꯦ ꯑꯃꯨꯛ ꯆꯥ ꯆꯥꯔꯦ
ꯑꯥ
ꯉꯥꯛꯇꯥꯡ ꯇꯨꯝꯃꯦ
ꯎꯝ
ꯂꫭꯏꯔꯦ ꯑꯗꯨꯒ
ꯑꯣ ꯑꯩꯗꯤ ꯍꯦꯛ ꯍꯧꯒꯠꯂꯒ ꯆꯥꯛ ꯆꯥꯕ ꯂꯣꯏꯔꯒ ꯑꯃꯨꯛ ꯏꯔꯨꯕ ꯂꯣꯏꯔꯒ ꯑꯃꯨꯛ ꯐꯃꯨꯡꯗ ꯂꯩꯔꯦ ꯉꯥ ꯐꯥꯕ ꯆꯠꯂꯦ ꯑꯃꯨꯛ ꯉꯥ ꯐꯥꯕ ꯆꯠꯂꯦ
ꯈꯪꯕ꯭ꯔꫭ
ꯈꯪꯗꯦꯗ
ꯀꯩꯒꯤ
ꯑꯁ ꯏꯁꯤꯡꯗꯣ ꯆꯤꯡ ꯌꯥꯗꯕ ꯑꯗꯨꯒꯤ ꯇꯣꯛꯈ꯭ꯔꯦꯕ ꯑꯥꯝ ꯖꯦꯅꯦꯔꯦꯇꯔ ꯆꯤꯡ ꯌꯥꯗꯕ
ꯑꯝ ꯄꯨꯈ꯭ꯔꯤꯗꯔꯣ ꯅꯠꯇ꯭ꯔꯒ ꯀꯗꯥꯏꯗ
ꯍꯣꯏ ꯄꯨꯈ꯭ꯔꯤꯗ
ꯎꯝ ꯉꯥ ꯐꯥꯕꯁꯨ ꯅꯨꯡꯉꯥꯢꯕꯅꯦ
ꯅꯨꯡꯉꯥꯏꯅꯦ ꯐꯪꯗ꯭ꯔꯗꯤ ꯅꯨꯡꯉꯥꯏꯇꯦꯅꯦ ꯕꯤꯠꯀ ꯂꯣꯏ ꯇꯦꯛꯑꯦꯅꯦ
ꯑꯝ ꯐꯪꯗ꯭ꯔꯗꯤ ꯀꯃꯥꯏꯅ ꯅꯨꯡꯉꯥꯏꯗꯣꯏꯅꯣ
ꯎꯝ ꯃꯤ ꯃꯆꯥꯗꯤ ꯌꯥꯗꯦꯒꯣ
ꯀꯩꯩꯅꯣ ꯁꯣꯢ ꯑꯝ
ꯅꯪ ꯐꯣꯇꯣꯒ ꯆꯦꯟꯖ ꯇꯧꯈ꯭ꯔꯦꯀꯣ ꯊꯝꯗ꯭ꯔꯦꯀꯣ
ꯀꯔꯤ ꯐꯣꯇꯣꯔꯣ
ꯅꯪꯒꯤ ꯐꯨꯠꯇꯣ ꯑꯥ
ꯊꯥꯝꯕꯅꯤꯅꯦ ꯀꯩꯅꯣ
ꯊꯝꯗ꯭ꯔꯦ
ꯍꯗꯦ
ꯎꯝ
ꯑꯩꯗꯤ ꯑꯗꯨꯝ ꯂꯩꯗꯅ ꯂꯩꯅ ꯃꯔꯛ ꯃꯔꯛꯇ ꯑꯗꯨꯝ ꯇꯧꯕꯅꯦ ꯑꯦꯡꯉꯣꯗꯅ
ꯑꯩꯉꯣꯟꯗ ꯊꯥꯔꯛꯑꯣ ꯍꯥꯏꯔꯁꯨ ꯁꯨꯡ ꯊꯥ ꯊꯥꯔꯛꯇꯦ ꯅꯪꯗꯤ ꯀꯥꯔꯤꯔꯣ
ꯂꯩꯇꯕꯒꯤꯅꯦ ꯂꯩꯔꯗꯤ ꯊꯥꯔꯛꯀꯦ
ꯅꯠꯇꯦ ꯅꯠꯇꯦ ꯅꯪꯅ ꯆꯤꯟ ꯌꯥꯝ ꯊꯤꯌꯦ ꯅꯨꯄꯤ ꯑꯣꯏꯔꯒ ꯐꯣꯇꯣ ꯂꯩꯇꯦ ꯍꯥꯏꯔꯗꯤ ꯂꯣꯏꯔꯦ ꯑꯉꯛꯑꯦ ꯌꯣꯡꯐꯥꯎ ꯃꯊꯟꯗ ꯀꯥꯞ ꯃꯊꯟꯗ ꯅꯥꯎꯔꯤ ꯀꯥꯞ ꯄꯥꯜꯂ ꯁꯤꯕꯅꯦ
ꯅꯠꯇꯦ ꯅꯨꯄꯤ ꯅꯨꯄꯤ ꯅꯨꯄꯤ ꯅꯨꯄꯤꯅ ꯐꯣꯇꯣ ꯌꯥꯝ ꯀꯥꯞꯂ ꯅꯣꯏꯔꯒ ꯑꯗꯨꯝ ꯈꯟꯕꯗꯣ ꯑꯩꯗꯤ ꯑꯗꯨ ꯅꯠꯇꯦꯌꯦ
ꯑꯗꯨ ꯑꯣꯢꯔꯁꯨ ꯑꯝꯇꯪꯗꯤ ꯂꯩꯔꯝꯅꯤꯗ ꯑꯁ ꯅꯪꯁꯨ ꯂꯣꯏꯔꯦꯍꯦ ꯄꯥꯁꯄꯣꯔꯠ ꯑꯣꯏꯔꯖꯨ ꯌꯦꯡꯒꯦ
ꯑꯣ ꯄꯥꯁꯄꯣꯔꯠ ꯑꯣꯏꯅ ꯄꯤꯔꯦ ꯑꯗꯨꯗꯤ
ꯎꯝ
ꯅꯠꯇꯦ ꯄꯥꯁꯄꯣꯔꯠ ꯅꯅꯁꯨ ꯑꯗꯥꯔ ꯄꯤꯕ ꯌꯥꯏꯅ
ꯑꯗꯨꯅ ꯍꯦꯟꯅꯥ ꯐꯖꯕꯅꯦ ꯑꯗꯨꯅ ꯍꯦꯟꯅ ꯐꯖꯕꯅꯦ ꯑꯩꯗꯤ
ꯎꯝ ꯁꯤ ꯀꯔꯤ ꯍꯥꯏ ꯀꯔꯤ ꯍꯥꯏꯅ ꯉꯥꯡꯅꯁꯤꯔꯥ ꯈꯪꯗ꯭ꯔꯦꯗ
ꯒ꯭ꯌꯥꯟ ꯇꯥꯗ‌ꯦ
ꯀꯃꯥꯏꯟ ꯇꯧꯅꯣ ꯍꯥꯏꯕꯗ ꯌꯥꯝ ꯀꯩꯅꯣꯝ ꯌꯥꯝ ꯇꯧꯕꯁꯨ ꯅꯨꯡꯉꯥꯏꯇꯦꯕꯥ
ꯍꯥꯏꯔ‌ꯣ ꯅ‌ꯦ ꯑꯗꯨꯗꯤ ꯅꯪ
ꯑꯩꯅ ꯊꯥꯔꯛꯑꯣ ꯍꯥꯏꯔꯤꯁꯤ ꯊꯥꯔꯛꯄ ꯀꯩꯗꯧꯒꯦ ꯍꯥꯏꯕꯅꯤꯗ ꯑꯩ ꯅꯪꯕꯨ ꯌꯣꯟꯊꯣꯛꯀꯦ ꯍꯥꯏꯕꯗꯤ ꯅꯠꯇꯦꯗꯅ
ꯍꯣꯔ‌ꯦꯟ ꯊꯥꯔꯛꯀꯦ
ꯎꯝ ꯑꯗꯨꯃꯥꯏ ꯍꯥꯏꯔꯗꯤ ꯈꯔ ꯅꯨꯡꯉꯥꯏꯔ‌ꯦ ꯏꯁꯥꯒꯁꯦ ꯈꯤꯇꯪ ꯖꯣꯝ ꯖꯣꯝ ꯂꯥꯎꯔꯛꯑꯦ ꯖꯤꯅ‌ꯦ
ꯅ‌ꯪ ꯉꯥꯎꯔꯕꯍ‌ꯦ
ꯍꯣꯔꯦꯟ ꯄꯨꯡ ꯀꯌꯥꯗ
ꯈꯪꯗꯦ ꯑꯗꯨꯗꯤ ꯑꯩ ꯁꯪꯉꯀꯥꯟꯗꯥ
ꯑꯦ ꯍꯧꯖꯤꯛ ꯁꯪꯗ꯭ꯔꯣ ꯍꯥꯏꯔꯤꯁꯦ ꯍꯧꯖꯤꯛ ꯑꯗꯨꯝ ꯁꯪꯉꯒ ꯋꯥꯔꯤ ꯁꯥꯔꯤꯁꯤꯗꯤ
ꯊꯝꯖꯩ
ꯂꯣꯏꯔꯦ ꯅꯪꯒꯤꯁꯤꯗꯤ ꯑꯩ ꯑꯩꯁꯦ
ꯃꯗꯨꯒꯤ ꯁꯪꯗꯦ ꯍꯥꯏꯕꯅꯤ ꯍꯦ ꯑꯇꯣꯞꯄꯗꯤ ꯁꯪꯉꯦ
ꯎꯝ ꯗ
ꯑ
ꯅꯊꯟꯇꯔꯣ ꯂꯩꯔꯤꯁꯦ
ꯎꯝ
ꯀꯩꯒꯤ ꯅꯊꯟꯗ ꯂꯩꯕ
ꯅꯨꯡꯉꯥꯏꯗꯅ ꯑꯗꯨꯅ ꯌꯥꯝ ꯁꯥꯔꯀꯥꯟꯗ ꯃꯤ ꯃꯤꯒ ꯂꯩꯕꯅꯨꯡꯉꯥꯏꯇ‌ꯦ
ꯎꯝ ꯉꯁꯤ ꯅꯪꯒꯤ ꯃꯪꯖ‌ꯦ ꯀꯃꯥꯏꯟ ꯇꯧꯒꯦ
ꯑꯩꯒꯤ ꯃꯪꯖ‌ꯦ ꯑꯁ ꯊꯦꯡꯅꯥ ꯇꯨꯝꯕꯒꯤ ꯃꯪꯕꯧ ꯃꯪꯕ ꯁꯪꯗ‌ꯦꯅꯦ ꯉꯟꯅ ꯍꯧꯒꯠꯂꯦ ꯊꯦꯡꯅ ꯇꯨꯝꯃꯦ ꯑꯗꯨꯒꯤ ꯄꯨꯡ ꯑꯃꯥ ꯄꯨꯡ ꯑꯃꯗꯥ
ꯑꯦ ꯑꯗꯤꯛ ꯑꯃꯨꯛ ꯀꯩꯗꯧꯔꯝꯃꯤꯕ
ꯔꯤꯜꯁ ꯌꯦꯡꯉꯒ ꯂꯩꯕꯅꯤ
ꯑꯁ ꯂꯣꯏꯔꯦ ꯍ‌ꯦ ꯑꯩꯉꯣꯟꯗꯩ ꯍꯦꯟꯅ ꯑꯃꯨꯛ ꯊꯦꯡꯅꯦ ꯇꯨꯝꯃꯤꯅ‌ꯦ
ꯅꯪꯒꯤ ꯀꯌꯥꯗ
ꯑꯩꯗꯤ ꯕꯥꯔꯣ ꯕꯥꯔꯣ ꯃꯈꯥꯏ ꯇꯥ ꯇꯥꯗ꯭ꯔꯦ ꯇꯨꯋꯦꯜꯐ ꯇ꯭ꯋꯦꯜꯐ ꯇ꯭ꯋꯦꯟꯇꯤ ꯐꯣꯔ ꯁꯝꯊꯤꯡ ꯗꯨꯋꯥꯏꯗ
ꯎꯝ ꯎꯝ ꯅꯣꯡꯉꯥꯏꯅꯤ ꯅꯨꯡꯉꯥꯏꯕ꯭ꯔꯣ ꯉꯔꯛꯗꯤ?
ꯑꯩꯗꯤ ꯃꯪ ꯅꯨꯡꯉꯥꯏꯇꯦꯗ ꯑꯩꯠ ꯑꯩꯒꯤ ꯃꯃꯥꯡꯗꯗꯤ ꯑꯩ ꯑꯃꯨꯛ ꯆꯦꯜꯂꯒ ꯂꯩꯔꯝꯃ
ꯎꯝ
ꯄꯨꯂꯤꯁ ꯑꯃꯨꯛ ꯇꯥꯟꯅꯔꯝꯃꯦ ꯑꯩꯒꯤ ꯃꯪꯅ
ꯐꯖꯟꯅ ꯆꯦꯟꯂꯦ ꯅꯪꯗꯤ
ꯎꯝ ꯑꯩ ꯆꯦꯜꯂꯦ ꯑꯁ ꯐꯖꯟꯅ ꯆꯦꯟꯕꯤꯈ꯭ꯔꯦ
ꯁꯥꯕꯅ ꯁꯥꯕꯅ ꯑꯩ ꯇꯟꯂꯦꯗ ꯁꯤꯗꯁꯨ
ꯎꯝ ꯁꯥꯕ꯭ꯔꯣ?
ꯌꯥꯝ ꯁꯥꯌꯦ꯫ ꯅꯣꯏꯗꯗꯤ?
ꯑꯩꯗꯤ ꯁꯥꯗꯦ ꯑꯩꯗꯤ ꯍꯧꯖꯤꯛ ꯈꯛꯇ ꯏꯔꯨꯕ ꯂꯣꯏꯕꯒꯤ
ꯏꯔꯨꯕꯒꯤ
ꯎꯝ
ꯌꯥꯝ ꯐ꯭ꯔꯦꯁ ꯑꯣꯏꯔꯝꯒꯅꯤ ꯗꯨꯗꯤ
ꯍꯣꯏ ꯐ꯭ꯔꯦꯁ ꯑꯣꯏꯌꯦ
ꯐꯃꯨꯡꯗꯔꯣ?
ꯍꯣꯏ ꯐꯃꯨꯡꯗꯅꯦ꯫
ꯑꯁ ꯅꯪꯁꯦ ꯐꯃꯨꯡꯗ ꯑꯗꯨꯝ ꯂꯩꯌꯦ ꯀꯩꯒꯤꯅꯣ? ꯐꯝꯕ ꯌꯥꯗ꯭ꯔꯣ?
ꯐꯝꯅꯤꯡꯗꯦꯗ ꯇꯜꯂꯦꯗ
ꯐꯝꯅꯤꯡꯉꯥꯏꯐꯧ ꯇꯜꯂꯦ?
ꯃꯄꯥꯟ ꯊꯣꯛꯃꯟꯗꯕꯩꯒꯤꯀꯣ ꯃꯄꯥꯟ ꯊꯣꯛꯄꯁꯦ ꯇꯜꯂꯦ ꯑꯩꯅ
ꯇꯟꯒꯅꯨꯍꯦ ꯃꯄꯥꯟ ꯊꯣꯛꯄꯗꯤ ꯅꯨꯡꯉꯥꯏꯕꯅꯦ ꯍꯦ
ꯎꯝ
ꯀꯣꯏꯕꯒꯨꯝꯕ ꯆꯠꯇꯦꯌꯦ
ꯑꯩꯔꯣ
ꯎꯝ
ꯃꯔꯛ ꯃꯔꯛꯇꯅꯦ ꯌꯥꯝ ꯇꯣꯏꯅ ꯆꯠꯇꯦꯗ ꯇꯣꯏꯅ ꯆꯠꯂꯒ ꯀꯩ ꯀꯥꯟꯅꯕ ꯐꯪꯗꯣꯏꯔꯣ
ꯅꯨꯡꯉꯥꯏꯕ ꯐꯪꯗꯣꯏꯅꯤ ꯅꯨꯡꯉꯥꯏꯕ ꯐꯪꯒꯅꯤ
ꯗꯨꯝ ꯅꯨꯡꯉꯥꯏꯔꯤ ꯁꯤꯗꯤ ꯌꯨꯝꯗꯁꯨ ꯅꯨꯡꯉꯥꯏꯔꯤ, ꯃꯄꯥꯟꯒꯤꯁꯨ ꯑꯗꯨꯝ ꯅꯨꯡꯉꯥꯏꯔꯤ ꯀꯩ ꯀꯩ ꯁꯤꯗꯒꯤ ꯍꯦꯟꯅ ꯃꯨꯛ ꯀꯩ ꯅꯨꯡꯉꯥꯏꯕ ꯄꯥꯝꯗꯣꯏ ꯄꯥꯝꯅꯤꯉꯥꯏ ꯂꯩꯒꯦ
ꯄꯪꯒꯟ ꯆꯠꯄꯗꯨꯅ ꯍꯦꯟꯅ ꯅꯨꯡꯉꯥꯏꯗ꯭ꯔꯣꯅꯦ ꯅꯪ
ꯑꯁ ꯑꯩ ꯑꯗꯨꯝ ꯆꯠꯂꯤꯁꯤꯗꯤ ꯃꯔꯛ ꯃꯔꯛꯇ ꯅꯨꯡꯇꯤꯒꯤ ꯆꯠꯂꯗꯤ ꯂꯩꯀꯥꯏ ꯌꯥꯝ ꯀꯣꯏꯌꯦ ꯑꯃꯨꯛ ꯍꯥꯏꯅꯤꯗꯅ ꯃꯤꯅꯁꯨ
ꯅꯪ ꯑꯩ ꯑꯗꯨꯅꯤ ꯅꯨꯡꯇꯤꯗ ꯍꯥꯏꯗꯦꯗ
ꯑꯗꯨꯅꯅꯦ ꯃꯔꯛ ꯃꯔꯛ ꯆꯠꯂꯦ ꯍꯥꯏꯔꯗꯤ ꯌꯥꯔꯕ ꯅꯠꯇ꯭ꯔꯣ?
ꯍꯣꯏ ꯌꯔꯦ
ꯅꯪꯅ ꯈꯪꯗꯕꯁꯤꯗꯤ ꯑꯗꯣ
ꯎꯝ
chuii
ꯆꯨꯂꯦꯗ ꯣꯡꯁꯥ ꯀꯟꯅ ꯁꯥꯊꯣꯏ
ꯎꯝ ꯑꯩꯈꯣꯏꯗꯤ ꯑꯃꯨꯛ ꯃꯝꯃꯦ ꯑꯗꯣ ꯃꯑꯣꯡꯒꯤ ꯈꯛꯇ ꯑꯃꯨꯛ ꯃꯥꯟꯕ
ꯎ ꯄꯁꯥꯁꯨ ꯁꯤꯗꯁꯨ ꯃꯝꯕꯅꯦ ꯃꯝ ꯅꯣꯡ ꯆꯨꯕ ꯇꯥꯏꯞꯇ ꯆꯣꯡ ꯇꯣꯡꯒꯦ ꯀꯥꯏꯗ ꯇꯧꯕꯧꯕꯅꯦ ꯑꯗꯨ ꯅꯨꯡꯁꯥ ꯃꯨꯊ
ꯑꯁ ꯐ꯭ꯔꯦꯁ ꯑꯣꯏꯃꯟꯕꯒꯤ ꯌꯥꯗ꯭ꯔꯦꯅꯦ ꯑꯃꯨꯛ ꯇꯨꯝꯅꯤꯡꯉꯛꯑꯦꯅꯦ
ꯔ꯭ꯔꯁ ꯂꯍꯟꯕꯒꯤ
ꯎꯝ
ꯅꯨꯡꯉꯥꯏꯕꯅꯦ ꯔꯦꯁ ꯇꯧꯕꯁꯨ
ꯎꯝ ꯉꯁꯤ ꯅꯪ ꯄꯨꯡ ꯀꯌꯥꯗ ꯍꯧꯒꯠꯀꯦ
ꯌꯥꯝꯅ ꯍꯧꯋꯥꯁꯤꯗ ꯁꯤꯛꯁ ꯀꯨꯝꯕꯗ
ꯌꯥ
ꯅꯪꯅꯤ
ꯑꯩ ꯄꯨꯡ ꯑꯩ ꯅꯥꯏꯟꯗ ꯍꯧꯒꯠꯂꯦ
ꯋꯥꯛꯀꯤꯡꯒꯨꯝꯕꯗ ꯆꯠꯇ꯭ꯔꯣ
ꯍꯥꯥ
ꯋꯥꯋꯀꯤꯡꯒꯨꯝꯕꯗꯤ ꯆꯠꯠꯇ꯭ꯔꯣ ꯅꯪ
ꯑꯁꯟ ꯗꯔꯀꯥꯔꯅꯤ ꯆꯠꯇ꯭ꯔꯦꯗ ꯆꯠꯅꯤꯡꯗ꯭ꯔꯦꯗ ꯃꯊꯪ ꯅꯦꯛꯁ ꯃꯟꯗ ꯑꯣꯏꯅ ꯑꯃꯨꯛ ꯖꯤꯝꯗ ꯑꯣꯏꯅ ꯆꯠꯂꯨꯔꯒ ꯑꯃꯨꯛ
ꯅꯨꯡꯉꯥꯏꯕ꯭ꯔꯣꯆꯝ ꯁꯥꯟꯅꯕꯁꯦ ꯋꯥꯕ꯭ꯔꯣ
ꯎꯝ ꯎꯝ ꯅꯨꯡꯉꯥꯏꯕꯒꯤꯅꯤꯅꯦ ꯆꯠꯅꯤꯡꯉꯁꯤ
ꯑꯗꯨꯝ ꯑꯣꯏꯕ꯭ꯔꯥ
ꯑꯥ
ꯑꯗꯨꯝ ꯑꯣꯏꯕ꯭ꯔꯣ
ꯍꯣꯏ ꯑꯗꯨꯝ ꯑꯣꯏꯌꯦ
ꯍꯝ ꯍ
ꯅꯪ ꯈꯪꯗꯕꯩꯅꯦ
ꯎꯝ ꯈꯪꯕꯒꯤ ꯈꯪꯗꯕꯒꯤ
ꯍꯥꯏꯔꯣꯅꯦ
ꯈꯪꯗꯕꯒꯤ ꯍꯥꯏꯕꯅꯦ ꯅꯨꯡꯉꯥꯏꯕ꯭ꯔꯣ ꯍꯥꯏꯕꯗꯨꯣ
ꯑꯣ ꯍꯣꯏ ꯍꯣꯏ ꯈꯪꯗꯕꯒꯤꯅꯤꯅꯦ ꯑꯩꯁꯦ ꯍꯥꯏꯔꯤꯗꯤ ꯍꯣꯏ ꯅꯨꯡꯉꯥꯏꯌꯦꯦꯅ ꯍꯥꯏꯔꯤꯗꯨꯗꯤ
ꯑꯁ
ꯅꯪ ꯇꯥꯗ꯭ꯔꯣ
ꯅꯨꯄꯤꯒ ꯌꯥꯝ ꯌꯥꯝ ꯂꯥꯂꯣꯁꯤꯡꯁꯤꯅ
ꯑꯦ ꯍꯣꯏ ꯃꯣꯏꯁꯨ